ꯍꯜꯂꯣ ꯇꯥꯕꯤꯕ꯭ꯔꯣ ꯇꯥꯗꯕ꯭ꯔꯣ ꯍꯜꯂꯣ ꯍꯜꯂꯣ ꯀꯩꯗꯧꯔꯤꯅꯣ ꯑꯥ ꯀꯩꯗꯧꯔꯤꯅꯣ ꯇꯥꯕ꯭ꯔꯣ ꯇꯥꯗꯕ꯭ꯔꯣ ꯍꯜꯂꯣ ꯅꯦꯠꯋꯛꯁꯦ ꯈꯔ ꯅꯨꯡꯉꯥꯏꯇ ꯃꯜꯂꯦꯗ ꯀꯣ ꯍꯜꯂꯣ ꯇꯥꯕ꯭ꯔꯣ
ꯍꯜꯂꯣ ꯍꯣꯏ ꯇꯥꯔꯦ ꯍꯧꯖꯤꯛꯇ
ꯑꯥ ꯉꯁꯥꯏꯗꯤ ꯀꯔꯤꯁꯨ ꯇꯥꯗꯦꯅꯦ
ꯉꯁꯥꯏꯗꯤ ꯀꯔꯤꯁꯨ ꯇꯧꯗꯦꯅꯦ ꯍꯧꯖꯤꯛꯇꯤ ꯌꯥꯔꯕꯣ
ꯑꯥ ꯍꯧꯖꯤꯛꯇꯤ ꯐꯖꯅ ꯁꯦꯡꯉꯤꯍꯦ ꯍꯥ ꯍꯥ ꯀꯩꯗꯧꯔꯤꯅꯣ
ꯅꯪꯕꯨ ꯋꯥꯔꯤ ꯁꯥꯒꯦꯅ ꯉꯥꯏꯕꯅꯤꯗ
ꯑꯁ ꯌꯥꯝ ꯅꯨꯡꯉꯥꯏꯕ ꯋꯥꯅꯤ ꯄꯥꯎꯅꯤꯅꯦ ꯆꯥꯛꯗꯤ ꯆꯥꯔꯕꯣ
ꯎꯝ ꯅꯪꯕꯨ ꯅꯪꯕꯨ ꯋꯥꯔꯤ ꯁꯥꯒꯦꯅ ꯉꯁꯥꯏ ꯆꯥꯛ ꯊꯣꯛꯔꯒ ꯉꯥꯏꯕꯅꯤꯗ ꯅꯪꯅ ꯀꯣꯜꯁꯨꯡꯇꯧ ꯇꯧꯔꯛꯇꯕ
ꯑꯥ ꯇꯧꯕ ꯌꯥꯗꯕꯒꯤꯅꯦ
ꯑꯥ
ꯇꯧꯕ ꯌꯥꯗꯕꯒꯤꯅꯦ ꯀꯣꯜ ꯇꯧꯔꯒ ꯁꯨꯡ ꯆꯠ ꯆꯠꯇꯕꯀꯣ ꯈꯪꯗꯦ ꯁꯨꯡꯆꯠ ꯆꯠꯇꯦ ꯋꯥꯔꯅꯤꯡ ꯑꯗꯨꯝꯥꯏꯅ ꯍꯥꯏꯕ
ꯅꯦꯗꯤ ꯅꯨꯡꯉꯥꯏꯕ ꯅꯠꯇ꯭ꯔꯣ ꯅꯪꯒꯤꯗꯣ
ꯍꯣꯏ ꯅꯨꯡꯉꯥꯏꯌꯦ
ꯑꯗꯨ ꯀꯔꯤꯒꯤ ꯑꯣꯏꯕ ꯖꯠꯅꯣꯅꯦ ꯑꯃ ꯑꯃꯗꯗꯤ ꯅꯪꯒꯤ ꯃꯈꯣꯟꯁꯨ ꯁꯤꯡꯗꯕ
ꯑꯣ ꯈꯪꯗꯦꯅꯦ ꯑꯗꯨ ꯑꯣꯏꯔꯁꯨ ꯊꯝꯅꯨꯀꯣ
ꯊꯝꯃꯣꯏ ꯊꯝꯃꯣꯏ ꯊꯝꯃꯣꯏ ꯀꯥꯏꯗꯒꯤ ꯊꯝꯗꯧꯅꯣꯅꯦ ꯅꯪꯕꯨ ꯉꯥꯏꯕ ꯋꯥꯔꯒ ꯋꯥꯔꯤ ꯁꯥꯕ ꯐꯥꯡꯅꯤꯅꯦ
ꯍꯥ ꯍꯥ ꯆꯥꯛꯇꯤ ꯆꯥꯔꯕꯣ
ꯆꯥꯔꯦ ꯋꯦ
ꯑꯥ ꯀꯩ ꯃꯊꯦꯟꯅꯣ ꯉꯁꯤꯗꯤ
ꯉꯁꯤꯗꯣ ꯀꯣꯕꯤ ꯆꯥꯏ ꯑꯩꯗꯤ
ꯑꯣ ꯍꯥꯎꯔꯝꯒꯅꯤ
ꯅꯪꯗꯦ
ꯑꯩꯁꯨ ꯉꯁꯤꯗꯤ ꯏꯟꯁꯥꯡ ꯍꯥꯎꯇꯦ ꯕꯖꯥꯔ ꯊꯣꯛꯅꯤꯡꯉꯥꯁꯨ ꯇꯥꯜꯂꯦ ꯍꯥꯏꯅ ꯑꯥ ꯍꯋꯥꯏ ꯀꯥꯡꯇꯛ ꯊꯣꯡꯕ
ꯀꯅꯥ ꯀꯅꯥ ꯂꯩꯒꯦ ꯅꯪꯗꯤ
ꯑꯦ ꯏꯆꯦ ꯏꯕꯥꯅꯤ ꯅꯩꯌꯦ
ꯅꯪꯒꯤ ꯏꯆꯦ ꯀꯔꯤ ꯊꯕꯛ ꯇꯧꯅꯤ ꯅꯪꯗꯤ ꯀꯔꯤ ꯊꯕꯛ ꯇꯧꯒꯦ
ꯑꯩꯗꯤ ꯁ꯭ꯀꯨꯜꯗ ꯂꯩꯕꯅꯦ
ꯑꯣꯖꯥ ꯇꯧꯔꯣ
ꯑꯣꯖꯥꯗꯤ ꯇꯧꯗꯦꯗ ꯑꯗꯨꯝ ꯑꯉꯥꯡꯁꯤꯡꯕꯨ ꯌꯦꯡꯁꯤꯟꯕ
ꯑꯣ ꯆꯥ ꯆꯥ ꯆꯥ
ꯎꯍꯨꯝ
ꯅꯨꯞ ꯅꯨꯄꯥꯗꯤ ꯊꯤꯗ꯭ꯔꯤꯀꯣ
ꯍꯣꯏ ꯍꯣꯏ ꯊꯤꯗ꯭ꯔꯤ
ꯑꯣ
ꯅꯨꯄꯥ ꯂꯩꯇꯦꯅꯦ ꯑꯩꯈꯣꯏꯒꯤꯗꯤ
ꯑꯩꯒꯤ ꯁꯤꯇꯔ ꯁꯤꯁꯇꯔꯁꯨ ꯆꯞ ꯃꯥꯟꯅꯕꯅꯤ ꯏꯕꯥꯅꯤ ꯊꯕꯛ ꯑꯃꯗ ꯇꯧꯕꯅꯦ ꯍꯣꯏ ꯅꯨꯄꯥ ꯐꯪꯗꯦ ꯁꯥꯛ ꯊꯤꯕꯅꯤꯅ ꯑꯩꯈꯣꯏꯗꯤ
ꯂꯩꯔꯝꯅꯤꯗ ꯅꯆꯤꯟꯊꯤꯔꯝꯅꯤꯗꯥꯅ ꯅꯪ
ꯑꯁꯦꯡꯕꯅꯤ ꯍꯥꯏꯁ ꯀꯅꯥꯅ ꯍꯥꯏꯕ
ꯅꯪꯕꯨ ꯋꯥꯔꯤ ꯁꯥꯕꯒ ꯅꯪ ꯋꯥꯔꯤ ꯁꯥꯕ ꯀꯥꯡꯕꯨꯅ ꯈꯔ ꯍꯥꯏꯌꯦꯅꯦ ꯁꯤꯅꯨꯞ ꯁꯤ ꯈꯔ ꯐꯖꯩꯌꯦꯅꯦ
ꯅꯨꯡꯉꯥꯏꯕ ꯄꯥꯎꯅꯤꯅꯦ ꯑꯗꯨꯗꯤ
ꯄꯨꯔꯥ ꯐꯖꯔꯝꯃꯥꯅꯤ ꯑꯗꯨꯗꯤ ꯂꯦꯠꯃꯤꯅ ꯍꯥꯏꯔꯤꯖꯦ
ꯐꯖꯕꯒꯤ ꯑꯣꯏꯔꯝꯔꯣꯏꯗ ꯊꯥꯒꯠꯄꯒꯤ ꯑꯣꯏꯔꯝꯅꯤ
ꯎꯝꯍꯨꯝ
ꯑꯁ
ꯅꯣꯏꯒꯤ ꯑꯍꯨꯝ ꯂꯩꯃ ꯂꯩꯅꯥ
ꯋꯥꯏ ꯃꯄꯥꯟꯗꯒꯤ ꯐꯖꯅ ꯇꯥꯕ꯭ꯔꯥ
ꯅꯣꯏ ꯒꯤꯔꯣ ꯍꯣꯏ ꯐꯖꯅ ꯇꯥꯌꯦ
ꯑꯩꯈꯣꯏꯒꯤ ꯅꯠꯇꯦ ꯑꯥ ꯂꯝꯕꯤꯗꯒꯤꯅꯤ ꯃꯦꯟ ꯔꯣꯗ ꯃꯅꯥꯛꯇ ꯂꯩꯕꯒꯤꯀꯣ ꯍꯣꯏ ꯃꯈꯣꯟꯁꯦ ꯌꯥꯝ ꯇꯥꯈ꯭ꯔꯦ ꯅꯪꯗꯤ ꯂꯩꯁꯥꯕꯤ ꯀꯣꯏꯔꯕ꯭ꯔꯣ ꯑꯦ ꯂꯩꯁꯥꯕꯤꯕꯨ ꯂꯩꯁꯥꯕꯤꯕꯨ ꯋꯥꯔꯤ ꯁꯥꯗ꯭ꯔꯣ
ꯎ ꯋꯥꯔꯤ ꯁꯥꯗꯦꯗ ꯂꯩꯁꯥꯕꯤꯕꯨ
ꯄꯈꯪꯗꯤ ꯂꯩꯁꯥꯕꯤꯕꯨꯁꯨ ꯋꯥꯔꯤ ꯁꯥꯗꯧꯅꯤꯅꯦꯍꯦ
ꯅꯣꯏꯗꯤ ꯁꯥꯕ ꯌꯥꯗ꯭ꯔꯣ
ꯑꯗꯨ ꯑꯣꯏꯔꯁꯨ ꯑꯩꯈꯣꯏꯗꯤ ꯂꯩꯁꯥꯕꯤ ꯑꯔꯤꯕ ꯍꯥꯏꯕ ꯑꯣꯟꯈ꯭ꯔꯦꯅꯦ
ꯑꯔꯤꯕ ꯑꯣꯏꯔꯦꯕ
ꯍꯣꯏ
ꯅꯣꯏꯒꯤ ꯃꯇꯝ ꯂꯣꯏꯔꯦ ꯍꯥꯏꯕꯒꯤꯅꯤ ꯃꯥ ꯅꯪꯅ ꯍꯥꯏꯌꯥ ꯍꯥꯏꯅꯤꯡ ꯍꯥꯏꯅꯤꯡꯂꯤꯁꯦ
ꯂꯩꯁꯥꯕꯤ ꯑꯔꯤꯕꯕꯨ ꯀꯅꯥꯅ ꯄꯥꯟꯗꯣꯏꯅꯣꯕ
ꯆꯍꯤ ꯀꯌꯥ ꯁꯨꯒꯦ
ꯑꯩꯗꯤ ꯆꯍꯤ ꯀꯨꯟꯊ꯭ꯔꯥ ꯁꯨꯒꯗꯧꯔꯦ ꯌꯥꯝ ꯍꯥꯅꯨꯕꯤ ꯑꯣꯏꯔꯦꯗ
ꯅꯪ ꯅꯪꯅ ꯍꯥꯏꯔꯤꯁꯦ ꯅꯪꯒꯤ ꯃꯇꯝꯗꯤ ꯌꯧꯔꯦ ꯍꯥꯏꯕ ꯃꯥꯜꯂꯦ
ꯅꯠꯇꯦꯗ ꯍꯥꯏꯕꯗꯤ ꯅꯈꯣꯏ ꯀꯩꯅꯣ ꯑꯉꯥꯡꯁꯤꯡ ꯑꯉꯥꯡꯁꯤꯡ ꯕꯨꯅ ꯄꯥꯝꯕꯤꯔꯣꯏ ꯍꯥꯏꯕ ꯋꯥꯅꯤꯗ ꯁꯛꯁꯨ ꯊꯤꯕꯅꯤꯅꯀꯣ ꯑꯩꯈꯣꯏ ꯅꯨꯄꯥ ꯄꯥꯛ ꯄꯥꯛ ꯐꯪꯗꯦꯕ
ꯆꯤꯟ ꯊꯤꯔꯝꯅꯤꯗ ꯃꯥ
ꯐꯖꯗꯦ ꯐꯖꯗꯦ
ꯍꯣꯔꯦꯟ ꯐꯣꯇꯣ ꯊꯔꯛꯑꯣ ꯑꯗꯨꯗꯤ ꯌꯦꯡꯒꯦꯅ ꯐꯖꯗꯦ ꯐꯖꯗꯦ ꯍꯌꯦ ꯃꯤꯗꯤ ꯐꯖꯩ ꯍꯥꯏꯌꯦ
ꯑꯩꯁ ꯀꯅꯥꯅ ꯐꯖꯩ ꯍꯩꯕ꯭ꯔꯣꯅꯦ ꯊꯒꯠꯄ ꯑꯣꯏꯔꯅꯤꯅꯦ ꯐꯣꯇꯣꯗꯤ ꯑꯗꯨꯝ ꯗꯤ ꯄꯤꯗ ꯂꯩꯌꯦꯅ
ꯗꯤꯄꯤꯗꯗꯤ ꯂꯩꯇꯦ
ꯗꯤꯄꯤꯗ ꯐꯣꯇꯣ ꯊꯣꯛꯇ꯭ꯔꯣ
ꯊꯣꯛꯇꯦ
ꯑꯣ ꯑꯩꯒꯤ ꯃꯤꯡꯗꯤ ꯊꯣꯛꯄ꯭ꯔꯣ
ꯅꯪꯒꯤ ꯃꯤꯡꯗꯣ ꯀꯔꯤ ꯍꯥꯏꯕꯅꯣ ꯕꯪ ꯍꯥꯏꯕ꯭ꯔꯣ
ꯑꯦ ꯁꯦꯡꯕ ꯍꯥꯏꯔꯔꯣꯏ
ꯈꯪꯗꯦ ꯁꯤꯗꯗꯤ ꯑꯥꯑ ꯎꯃꯥꯏ ꯊꯣꯋꯦꯕꯀꯣ
ꯑꯣ ꯑꯣꯥ ꯍꯣꯔꯦꯟ ꯍꯥꯏꯕꯤꯒꯦ
ꯈꯪꯗꯦ ꯍꯣꯏ ꯍꯣꯏ ꯍꯨ ꯍꯨꯔꯦꯟ ꯍꯥꯏꯔꯣ ꯍꯥꯏꯔꯣ ꯍꯨꯔꯦꯟ
ꯍꯣꯔꯦꯟ ꯍꯥꯏꯕꯗꯤ ꯑꯦ ꯄꯥꯔꯁꯅꯦꯜ ꯇꯦꯛꯁꯇ ꯍꯥꯏꯕꯤꯒꯦ
ꯍꯣꯏ ꯍꯣꯏ ꯍꯣꯏ ꯋꯦꯗꯔꯗꯤ ꯀꯃꯥꯏꯟ ꯇꯧꯔꯤꯒꯦ ꯅꯣꯏꯔꯣꯝꯗ
ꯑꯗꯨꯝ ꯅꯨꯡꯉꯥꯏꯔꯤꯌꯦ
ꯅꯣꯡ ꯆꯨꯗ꯭ꯔꯣ
ꯅꯨꯡ ꯆꯨꯗꯦ ꯍꯧꯖꯤꯗꯤ ꯍꯣꯏ
ꯎꯝ ꯑꯗꯨꯗꯤ ꯂꯩꯕ ꯅꯨꯡꯉꯥꯏꯔꯝꯅꯤ
ꯑꯦ ꯅꯨꯡꯉꯥꯏꯇꯦ ꯅꯣꯡ ꯆꯨꯕꯅ ꯍꯦꯟꯅ ꯅꯨꯡꯉꯥꯏꯌꯦ ꯃꯁꯥꯁꯨ ꯏꯪꯒꯠꯂꯅꯤ ꯎꯝ ꯅꯣꯡ ꯆꯨꯔꯗꯤ ꯑꯁꯤꯗꯗꯤ ꯁꯥꯃꯟꯕꯅꯤꯀꯣ ꯏꯅꯔꯖꯤꯁꯦ ꯈ꯭ꯔ ꯋꯥꯠꯅꯦꯕ
ꯅꯨꯄꯥꯕꯨ ꯋꯥꯔꯤ ꯁꯥꯗ꯭ꯔꯣ ꯅꯪꯗꯤ
ꯁꯥꯗꯦꯗ ꯅꯨꯄꯥꯕꯨ ꯋꯥꯔꯤ ꯁꯥꯕ ꯍꯩꯇꯦ ꯑꯦ
ꯍꯥ ꯍꯥꯏꯔꯤꯁꯤꯗꯦ
ꯑꯦ ꯑꯗꯨꯒꯨꯝꯕ ꯍꯥꯏꯕ ꯀꯧꯕ꯭ꯔꯅꯦ
ꯅꯠꯇꯦ ꯋꯥꯔꯤ ꯁꯥꯕ ꯌꯥꯝ ꯍꯥꯏꯔꯤ ꯁꯤꯗꯤ ꯍꯥꯏꯕꯅꯤꯗ
ꯍꯧꯖꯤꯛꯇꯤ ꯅꯨꯡꯁꯤꯕ ꯋꯥꯔꯤ ꯅꯠꯇꯦꯅ ꯅꯨꯡꯁꯤꯕ ꯋꯥꯔꯤꯗꯤ ꯁꯥꯕ ꯍꯥꯏꯇꯕ
ꯍꯤ ꯍꯤ
ꯄꯥꯈꯪꯁꯤꯡꯅ ꯑꯦ ꯅꯪꯕꯨ ꯅꯨꯡꯁꯤꯌꯦ ꯍꯥꯏꯔꯗꯤ ꯍꯥꯏꯔꯁꯨ ꯑꯩꯗꯤ ꯅꯨꯡꯁꯤꯗꯦ ꯑꯗꯨꯝ ꯍꯥꯏꯒꯅꯦꯕ
ꯑꯣ ꯍꯥꯡꯉꯣ
ꯑꯗꯨꯅ ꯍꯥꯏꯅꯤꯡꯉꯥꯏ ꯂꯩꯇ꯭ꯔꯅ ꯑꯗꯨꯝ ꯇꯧꯅꯤꯡꯕꯥ
ꯑꯣ
ꯅꯪꯗꯤ ꯑꯗꯨꯃꯥꯏ ꯇꯧꯗ꯭ꯔꯣ
ꯍꯣꯏ ꯑꯩꯈꯣꯏꯗꯤ ꯋꯥꯔꯤ ꯁꯥꯗ ꯌꯥꯗꯕꯒꯤ ꯑ ꯑꯗꯨꯒꯤ ꯑꯗꯨꯃꯥꯏꯅꯁꯨ ꯍꯥꯏꯇꯦ ꯁꯥꯁꯨ ꯁꯥꯗꯦ
ꯁꯥꯔꯝꯒꯅꯤꯗꯥ
ꯁꯤ ꯑꯦꯄ꯭ꯂꯤꯀꯦꯁꯟꯅꯗꯤ ꯁꯥꯟꯅꯗꯤ ꯁꯥꯟꯅꯑꯦ ꯀ꯭ꯂꯥ ꯀ꯭ꯂꯥ ꯕꯨꯗꯤ
ꯎꯝ ꯎꯝ
ꯅꯍꯥꯟꯗꯤ ꯁꯥꯗꯦꯕ ꯅꯍꯥꯟꯗꯤ ꯅꯨꯄꯥ ꯑꯈꯣꯏꯕꯨ ꯈꯛꯇ ꯁꯥꯟꯅꯕꯅꯦꯕ ꯑꯗꯨ ꯅꯨꯄꯤꯅ ꯑꯩ ꯁꯥꯒꯦ ꯁꯥꯒꯦꯅ ꯌꯥꯝ ꯇꯧꯋꯦꯅꯦ
ꯑꯥ ꯕꯣꯜ ꯌꯦꯡꯗ꯭ꯔꯣ ꯉꯁꯤꯗꯤ ꯌꯦꯡꯉꯤꯔꯣ
ꯌꯦꯡ ꯉꯁꯤꯗꯤ ꯌꯦꯡꯉꯣꯏ
ꯀꯔꯤꯒꯦ
ꯉꯁꯤꯗꯤ ꯅꯪꯕꯨ ꯋꯥꯔꯤ ꯁꯥ ꯁꯥ ꯁꯥꯇꯧ ꯃꯥꯟꯇꯦ ꯍꯧꯔꯦꯅꯦ ꯃꯣꯏꯁꯦ
ꯕꯣꯜꯁꯦ ꯍꯧꯔꯕ꯭ꯔꯣ ꯍꯧꯖꯤꯛꯁꯦ
ꯕꯣꯜꯗꯣ ꯍꯧꯔꯦ ꯅꯪ ꯊꯥꯔꯇꯤꯗ ꯍꯧ ꯍꯧꯕꯅꯤꯕꯀꯣ ꯃꯦꯠꯆ ꯑꯃ
ꯑꯣ ꯌꯥꯝ ꯉꯥꯜꯂꯦꯗꯥ
ꯌꯥꯝ ꯉꯜꯂꯦ ꯍꯣꯏ ꯅꯪꯗꯤ ꯌꯦꯡꯗ꯭ꯔꯣ
ꯍꯧꯖꯤꯛ ꯀ꯭ꯔꯤ ꯇꯧꯔꯤꯅꯣ
ꯑꯥ
ꯀ꯭ꯔꯤ ꯇꯧꯕ꯭ꯔꯥ ꯍꯧꯖꯤꯛ
ꯑꯩꯗꯤ ꯑꯩꯗꯤ ꯃꯄꯥꯟ ꯃꯄꯥꯟꯗ ꯐꯝꯂꯒ ꯂꯩꯌꯦ ꯋꯥꯔꯤ ꯁꯥꯔꯒ ꯂꯩꯔꯦ ꯅꯪꯕꯨ
ꯑꯥ
ꯐꯨꯠꯕꯣꯜ ꯌꯦꯡꯒꯗꯧꯔꯥ ꯅꯪ
ꯌꯦꯡꯔꯣꯏ ꯑꯩꯗꯤ ꯀꯌꯥ ꯏꯟꯇꯔꯦꯁ ꯌꯥꯎꯗꯦ
ꯌꯦꯡꯕꯗꯤ ꯍꯥꯏꯕ꯭ꯔꯣ
ꯍꯥꯏꯕꯁꯨ ꯍꯥꯏꯗꯦ
ꯎꯝ
ꯍꯥꯏꯁꯨ ꯍꯥꯏꯇꯦ ꯏꯟꯇ꯭ꯔꯦꯁꯁꯨ ꯌꯥꯎꯗꯦ ꯑꯩꯗꯤ ꯐꯟꯅꯤꯒꯤꯒꯨꯝꯕ ꯃꯣꯕꯥꯡꯒꯨꯝꯕ ꯑꯗꯨꯅ ꯏꯟꯇ꯭ꯔꯦꯁ ꯌꯥꯎꯕ
ꯑꯣ ꯅꯣꯏ ꯉꯁꯤ ꯁꯨꯇꯤ ꯂꯩꯕ꯭ꯔꯣꯅꯦ
ꯑꯍꯣꯏ ꯑꯩꯅ ꯁꯨꯇꯤ ꯄ꯭ꯔꯥꯏꯚꯦꯠ ꯁꯨꯇꯤ ꯂꯧꯕꯅꯤ ꯀꯩꯅꯣ ꯍꯛꯆꯥꯡ ꯈꯔ ꯅꯨꯡꯉꯥꯏꯇꯦ ꯍꯥꯏꯅꯀꯣ
ꯎꯝ
ꯑꯩꯅ ꯁꯨꯇꯤ ꯂꯧꯕꯅꯦꯕꯥ
ꯃꯄꯥꯟꯗ ꯂꯩꯌꯦꯒꯣꯟꯅ
ꯍꯣꯏ
ꯑꯣ ꯑꯆꯥ ꯑꯩ ꯀꯧ ꯑꯩ ꯀꯧꯔꯦꯅ ꯉꯁꯥꯏ ꯋꯥꯔꯤꯔꯤ ꯁꯗ ꯍꯧꯖꯤꯛ ꯑꯃꯨꯛ ꯅꯤꯡꯁꯤꯡ
ꯑꯩꯗꯤ ꯈꯥꯡꯉꯦ ꯈꯥꯡꯕꯒꯤ ꯑꯗꯨꯝ ꯁꯥꯕꯅꯤ
ꯅꯪꯅ ꯐꯣꯟ ꯇꯧꯔꯛꯃꯜ ꯂꯩ ꯗꯥꯏꯔꯦꯛ ꯍꯪꯁꯨ ꯍꯪꯗ꯭ꯔꯒ
ꯍꯣꯏ ꯅꯪꯒꯤ ꯃꯃꯤꯡ ꯊꯣꯛꯏꯅ ꯑꯗꯨꯒꯤ ꯍꯪꯕꯅꯤ
ꯑꯣ ꯑꯆꯥ ꯑꯆꯥ ꯐꯌꯦ ꯐꯌꯦ ꯐꯌꯦ ꯐꯌꯦ
ꯄꯨꯡ ꯀꯌꯥ ꯀꯌꯥ ꯀꯌꯥꯗ ꯇꯨꯝꯕ꯭ꯔꯣ
ꯄꯨꯡꯗꯣ ꯑꯦꯂꯚꯦꯟ ꯑꯦꯂꯚꯦꯟ ꯑꯗꯨ ꯁꯣꯏꯗ ꯇꯨꯝꯃꯦ
ꯑꫭ ꯑꫭ ꯇꯨꯝꯅꯤꯗ꯭ꯔꯣ ꯍꯧꯖꯤꯛꯗꯤ
ꯍꯧꯖꯤꯛꯇꯤ‌ ꯉꯜꯂꯤꯌꯦꯗ
ꯍꯣꯏ ꯍꯣꯏ ꯉꯜꯂꯤꯌꯦ ꯑꯩꯈꯣꯏꯁꯨ ꯍꯣꯏ ꯇꯨꯝꯅꯤꯡ ꯇꯨꯝꯅꯤꯡꯕ ꯃꯇꯝꯗ ꯑꯗꯨꯝ ꯇꯨꯝꯊꯣꯛꯅꯤꯗ
ꯑꯣ
ꯅꯥꯏꯟ ꯊꯥꯔꯇꯤꯗꯒꯨꯝꯕ ꯇꯦꯟꯒꯨꯝꯕꯗ ꯇꯣꯝꯕ ꯃꯇꯝꯁꯨ ꯂꯩꯌꯦ ꯏꯂꯚꯦꯟꯒ ꯇꯨꯋꯦꯜꯀ ꯕꯥꯇ ꯇꯣꯝꯕꯁꯣꯂꯥꯏ ꯑꯗꯨꯝ
ꯑꯣ
ꯃꯥꯅꯤ ꯃꯥꯅꯦ ꯇꯨꯝꯅꯤꯡꯕ꯭ꯔꯥ ꯍꯦꯛ ꯇꯨꯝꯅꯤꯡꯅꯤꯡꯉꯗꯤ ꯇꯨꯝꯈꯦ ꯒꯥꯔ ꯉꯥꯟꯒꯦꯔ ꯊꯦꯡꯒꯦꯔ ꯀꯣ ꯃꯥꯏꯟ ꯑꯔꯃꯥꯏꯟꯁꯨ
ꯅꯪꯗꯤ ꯀꯔꯤ ꯀꯂꯔ ꯄꯥꯝꯕ꯭ꯔꯣ
ꯀꯂꯔꯔꯣ
ꯑꯥ
ꯑꯩꯗꯤ ꯕ꯭ꯂꯨ ꯄꯥꯝꯃꯦ
ꯑꫭ ꯍꯦ ꯐꯖꯕꯅꯤ ꯕ꯭ꯂꯨꯁꯨ
ꯅꯪꯗꯤ
ꯑꯩꯗꯤ ꯒ꯭ꯔꯏꯟ ꯄꯥꯝꯕ
ꯒ꯭ꯔꯤꯟ
ꯍꯣꯏ
ꯑꯣ ꯑꯗꯨꯗꯤ ꯁꯤ ꯍꯧꯖꯤꯛ ꯊꯣꯛꯂꯤꯕ ꯐꯨꯟ ꯏꯁꯀ꯭ꯔꯤꯟꯒꯤ ꯃꯆꯨꯅꯤꯅꯦ ꯅꯠꯇ꯭ꯔꯣ
ꯑꯥ ꯃꯥꯅꯤ ꯃꯥꯅꯤ
ꯅꯨꯄꯤ ꯑꯃ ꯄꯨ ꯊꯣꯛꯣꯛꯑꯦ ꯕ꯭ꯂꯨ ꯀꯂꯔ
ꯑꫭ
ꯅꯪꯒꯤꯗꯤ ꯊꯣꯛꯄ꯭ꯔꯣ
ꯐꯖꯕꯅꯦ ꯐꯖꯕꯅꯦ
ꯅꯪꯒꯤꯗꯤ ꯕ꯭ꯂꯨ ꯃꯆꯨ ꯑꯃ ꯊꯣꯛꯄ꯭ꯔꯣ ꯅꯨꯄꯤ ꯑꯃ
ꯍꯣꯏ ꯊꯣꯛꯑꯦ
ꯎꯝ ꯑꯗꯨꯒꯤ ꯃꯆꯨꯅꯤꯗ ꯑꯩꯅ ꯍꯥꯏꯔꯤꯁꯦ
ꯑꫭ